ꯇꯌꯦ
ꯀꯩꯅꯣꯔꯤꯅꯣ
ꯑꯩꯗꯤ ꯕꯖꯥꯔ ꯆꯠꯂꯨꯕꯅꯦ ꯀꯩꯊꯦꯜꯗ ꯑꯗꯨ ꯍꯟꯗ ꯉꯥꯏꯔꯦ ꯑꯗꯨꯒ ꯉꯥꯏꯍꯥꯛ ꯍꯤꯞꯄꯒꯂꯑꯦ ꯑꯗꯨꯝ ꯅꯪꯗꯦ
ꯑꯩꯗꯤ ꯑ ꯀꯔꯤꯁꯨ ꯇꯧꯗꯦꯗ ꯑꯗꯨꯝ ꯂꯩꯕꯅꯦꯗ ꯑꯩꯁꯤꯦ ꯍꯧꯖꯤꯛ
ꯆꯥꯛꯕꯤ ꯊꯣꯡꯉꯕꯣ
ꯊꯣꯡꯗ꯭ꯔꯤꯌꯦ ꯀꯩꯒꯤꯅꯤ ꯊꯣꯡꯁꯦꯔꯥꯅ ꯂꯩꯌꯦ
ꯑꯍꯥꯎꯕ ꯊꯣꯡꯅ ꯎꯝ
ꯑ ꯑꯁ ꯈꯨꯠ ꯅꯥꯕꯅ ꯂꯣꯏꯔꯦ ꯍꯧꯖꯤꯛ ꯑꯩ ꯈꯨꯠ ꯀꯩꯅꯣꯅ
ꯀꯔꯤ ꯇꯧꯕ꯭ꯔꯥ
ꯑꯩꯅꯅꯦ ꯀꯩꯅꯣꯅꯅꯦ ꯑꯁ ꯍꯥꯏꯕ ꯍꯩꯇ꯭ꯔꯦꯍꯦ ꯏꯁꯇꯤꯛ ꯏꯁꯇꯤꯛ ꯃꯆꯥ ꯑꯃꯗꯅꯦ ꯑꯩ ꯈꯨꯠ ꯀꯩꯅꯣ ꯊꯤꯟ ꯊꯤꯟꯒꯤꯕ ꯑꯗꯨꯒꯤ
ꯑꯁ ꯗꯨꯒꯨꯝꯕꯗꯣ ꯌꯥꯝ ꯅꯥꯕꯅꯦ
ꯍꯤꯕ ꯇꯥꯔꯦ
ꯁꯤꯗꯤ ꯁꯤꯔꯣꯏ ꯑꯗꯨ ꯑꯣꯏꯔꯁꯨ ꯉꯥꯍꯥꯛ ꯈꯥꯡꯕ ꯇꯥꯔꯦ
ꯅ ꯑꯃꯟꯗꯅ ꯂꯣꯏꯔ ꯑꯩ ꯈꯠ ꯈꯨꯗ ꯅꯝ ꯅꯥꯏꯌꯦ
ꯎꯝ ꯅꯥꯕꯅꯦ ꯑꯗꯨꯒꯨꯝꯕꯗꯣ
ꯀꯩ ꯌꯦꯦꯟꯁꯥꯡ ꯊꯣꯡꯒꯦ ꯇꯧꯕꯅꯣ ꯅꯪꯗꯤ
ꯑꯩꯈꯣꯏꯗꯤ ꯉꯁꯤꯗꯤ ꯑꯍꯥꯎꯕ ꯆꯥꯅꯤ
ꯀꯩ ꯊꯪꯅꯣ
ꯈꯪꯗꯦꯅꯦ ꯑꯩꯁꯨ ꯑꯍꯥꯎꯕꯗꯤ ꯆꯥꯅꯤꯗꯤ ꯍꯥꯏꯗꯤ ꯍꯥꯏꯕꯅꯦ ꯑꯗꯨ ꯈꯪꯗꯦ ꯑꯩꯁꯨ
ꯍꯥ
ꯅꯪꯗꯤ ꯉꯁꯥꯏ ꯅꯨꯡꯊꯤꯜꯗ ꯀꯩ ꯇꯧꯔꯝꯒꯦ
ꯑꯩꯁꯨ ꯇꯣꯗꯦ ꯍꯤꯞꯕ꯭ꯔꯒ ꯂꯩꯏꯌꯦ
ꯑꯗꯨꯅ ꯅꯨꯡꯉꯥꯏꯔꯦꯗ
ꯅꯨꯡꯉꯥꯏꯔꯦ ꯅꯨꯡꯉꯥꯏꯔꯦ ꯅꯨꯡꯉꯥꯏꯕ ꯍꯥꯏꯕ ꯇꯥꯔꯦꯅꯦ ꯑꯩꯒꯤ ꯄꯨꯟꯁꯤꯁꯦ ꯅꯨꯡꯉꯥꯏꯕ ꯍꯥꯏꯁꯤꯔꯥ ꯅꯨꯡꯉꯥꯏꯗꯕ ꯍꯥꯏꯁꯤꯔꯥ ꯈꯪꯗꯦ
ꯅꯨꯡꯉꯥꯏ ꯅꯨꯡꯉꯥꯏꯗꯧꯕ ꯌꯥꯝ ꯃꯥꯜꯂꯦꯕ ꯅꯪ ꯍꯥꯏꯕ ꯏꯁꯇꯥꯜꯁꯦ
ꯅꯪ ꯅꯝ ꯑ ꯅꯪꯅ ꯌꯦꯟꯁꯥꯡ ꯊꯣꯡꯗꯣꯏꯔꯥ ꯅꯠꯇ꯭ꯔꯒ ꯀꯃꯥꯏꯟ ꯀꯅꯥꯅ ꯊꯣꯡꯗꯣꯏꯅꯣ
ꯎꯝ ꯏꯁꯥꯅ ꯊꯣꯡꯗꯣꯏꯅꯤ
ꯑꯣ ꯑꯗꯨꯒ ꯉꯁꯤꯗꯤ ꯍꯥꯎꯕ ꯊꯣꯡꯒꯅꯤ ꯍꯥꯏꯌꯦ ꯍꯥꯏ
ꯑꯈꯣꯏ ꯄꯨꯂꯞꯗ ꯃꯤ ꯂꯩꯕꯒꯣ ꯑꯗꯨꯒꯤ ꯑꯍꯥꯎ ꯆꯥꯁꯦ ꯍꯥꯏꯕꯅꯦꯕ ꯑꯗꯨ ꯐꯪꯗꯦꯕ ꯊꯣꯡꯕꯨꯗꯤ ꯑꯩꯅ ꯊꯣꯡꯉꯅꯤꯕ ꯂꯩꯔꯛꯄꯗꯤ ꯃꯣꯏꯅ ꯂꯩꯔꯛꯀꯅꯤꯕ
ꯍꯣ ꯍꯣ ꯍꯣ ꯐꯔꯦ ꯐꯔꯦ
ꯅꯪꯗꯤ ꯍꯧꯖꯤꯛꯀꯥꯟ ꯀꯩ ꯀꯩ ꯍꯣꯠꯅꯒꯦ
ꯑꯩꯔꯣ ꯑꯁ ꯀꯩꯁꯨ ꯍꯧꯠꯅꯗꯦꯗ ꯑꯗꯨꯝ ꯇꯨꯝꯔꯒ ꯂꯩꯌꯦ ꯅꯣꯏ ꯊꯣꯛꯅꯤꯡꯉꯥꯏ ꯑꯩ ꯑꯩꯁꯦ ꯏꯁꯥꯁꯦ ꯅꯣꯏ ꯊꯣꯛꯏꯪꯉꯥꯏ ꯍꯣꯠꯅꯔꯒ ꯂꯩꯌꯦ
ꯍꯥꯏꯒꯤ ꯇꯝꯅꯦ
ꯅꯣꯏ ꯅꯣꯏ ꯊꯣꯛꯅꯤꯡꯉꯗꯤ ꯐꯖꯅ ꯗꯥꯏꯠ ꯁꯦꯝꯗ꯭ꯔꯗꯤ ꯌꯥꯔꯣꯏꯍꯦ
ꯑ ꯐꯥꯒꯤ ꯇꯥꯎꯕꯅꯦ ꯑꯩꯗꯣ ꯇ꯭ꯔꯦꯅꯤꯡ ꯆꯠꯄꯅꯦ ꯇ꯭ꯔꯦꯅꯤꯡ ꯂꯣꯏꯔꯒ ꯑꯦ ꯃꯦ ꯁꯤ ꯇꯧꯅꯤꯡꯉꯥꯏ ꯑꯃꯨꯛꯀ ꯇꯧꯅꯦ
ꯑꯦꯝ ꯃꯦ ꯁꯤ
ꯍꯣꯏ ꯑꯈꯣꯏ ꯂꯦꯞꯒꯤ ꯂꯦꯞꯒꯤ ꯑꯦꯝ ꯃꯦ ꯁꯤ ꯑꯃꯨꯛꯀ ꯇꯝꯅꯤꯡꯉꯥꯏ ꯇꯧꯋꯦ ꯑꯩ ꯇ꯭ꯔꯦꯅꯤꯡ ꯆꯠꯄꯅꯦꯕꯀꯣ ꯂꯦꯞꯒꯤꯀꯣ ꯑꯗꯣ ꯇꯝꯕ ꯂꯣꯏꯔꯦ ꯑꯗꯨꯒ ꯑꯃꯨꯛꯀ ꯑꯦꯝ ꯃꯦ ꯁꯤ ꯇꯧꯅꯤꯉꯥꯏ
ꯑꯣ ꯑꯩꯗꯤ ꯑꯁ ꯑꯦꯛꯖꯝ ꯑꯦꯛꯖꯝꯒꯨꯝꯕꯔꯣ ꯍꯥꯏꯔꯒ
ꯑꯦ ꯑꯗꯨ ꯑꯦ ꯑꯦꯝ ꯃꯦ ꯁꯤ ꯇꯝꯅꯤꯡꯉꯥꯏꯁꯨ ꯑꯦꯛꯖꯥꯝ ꯇꯧꯅꯤ ꯀꯩꯅꯣ
ꯅꯠꯇꯦ ꯅꯠꯇꯦ ꯑꯩꯅ ꯍꯥꯏꯕꯗꯤ ꯍꯧꯖꯤꯛꯀꯥꯟ ꯑꯦꯝ ꯁꯤ ꯑꯦꯁ ꯂꯩꯅ ꯑꯗꯨꯔ ꯀꯔꯐ꯭ꯌꯨꯁ ꯆꯠꯂꯛꯄ ꯋꯥꯅꯤ
ꯍꯣ ꯍꯣ ꯍꯣꯏꯠ ꯎꯍ ꯎꯍꯨꯝ ꯑꯩꯗꯣ ꯂꯦꯞ ꯇꯝꯕꯅꯦꯕꯀꯣ ꯂꯦꯞ ꯇꯦꯛꯅꯤꯁꯤꯌꯟ ꯇꯝꯕꯅꯦ ꯑꯗꯣ ꯇꯝꯕ ꯂꯣꯏꯔꯒ ꯑ ꯑꯈꯣꯏꯗꯣ ꯄ꯭ꯔꯣꯐꯦꯁꯔ ꯑꯣꯏꯅꯤꯡꯉꯗꯤ ꯑꯦꯝ ꯃꯦ ꯁꯤ ꯇꯧꯗ꯭ꯔꯗꯤ ꯌꯥꯗꯦꯗꯅ ꯑꯗꯨꯒꯤ ꯑꯈꯣꯏ ꯂꯦꯞꯀꯤ ꯑꯦꯝ ꯃꯦ ꯁꯤ ꯇꯝꯗꯣꯏꯕ
ꯆꯍꯤ ꯀꯌꯥ ꯑꯣꯏꯗꯣꯏꯅꯣ ꯅꯣꯏ ꯅꯣꯏꯒꯤꯁꯦ
ꯆꯍꯤ ꯑꯅꯤ ꯑꯃꯨꯛꯀ ꯇꯝꯔꯅꯤ ꯑ ꯑꯩꯒꯤ ꯂꯦꯞꯒꯤꯗꯣ ꯆꯍꯤ ꯃꯔꯤ ꯇꯝꯃꯦ
ꯑꯩꯁꯨ ꯀꯩꯅꯣ ꯇꯝꯃꯤꯅꯦ ꯐꯥꯔꯃꯥꯁꯤ ꯍꯦ ꯍꯦ
ꯑꯣ ꯐꯩꯅ
ꯎꯝ ꯌꯥꯝ ꯈꯪꯗꯦꯗ ꯑꯩꯁꯨ ꯂꯨꯗꯤ ꯌꯥꯝ ꯂꯨꯨꯢ ꯑꯩꯁꯨꯅꯦ
ꯎꯝ ꯑꯩꯁꯨ ꯑꯁꯤ ꯂꯦꯞ ꯇꯥꯝꯕ ꯂꯣꯏꯔꯒ ꯐꯥꯔꯃꯥꯁꯤ ꯑꯃꯨꯛꯀ ꯇꯥꯝꯁꯤꯔ ꯈꯟꯕꯅꯦ ꯀꯩꯅꯣ ꯇꯧꯅꯤꯡꯉꯥꯏ ꯑ ꯑꯗꯣ ꯇꯥꯝꯃꯔꯣꯏ ꯑꯦꯝ ꯑꯦꯁ ꯁꯤ ꯇꯧꯔꯅꯤ ꯀ꯭ꯂꯤꯅꯤꯛ ꯍꯥꯡꯉꯒꯅꯦ ꯐꯥꯔꯃꯥꯁꯤꯁꯨ ꯐꯥꯝꯅꯤꯉꯥꯏ ꯑꯗꯨꯃꯥꯏꯅ ꯈꯟꯕꯅꯦꯕ ꯑꯩꯗꯣ ꯑꯗꯣ ꯑꯁ ꯌꯥꯔꯦꯗ ꯇꯧꯔꯔꯣꯢꯗ ꯎꯝ ꯀ꯭ꯂꯤꯅꯤꯛꯀ ꯐꯝꯅꯤꯡꯗ꯭ꯔꯦ ꯄ꯭ꯔꯣꯐꯦꯁꯥꯔ ꯑꯣꯏꯅꯤꯡꯉꯦꯅ ꯑꯩꯅ ꯑꯦꯝ ꯑꯦ ꯁꯤ ꯇꯥꯝꯊꯣꯛꯑꯒꯦꯅ ꯇꯧꯈ꯭ꯔꯕ
ꯌꯥꯝ ꯐꯩ ꯅꯪꯒꯤꯁꯨ ꯎꯝ ꯑꯗꯨꯃꯥꯏ ꯋꯥꯈꯜ ꯑꯩꯈꯣꯏꯗꯤ ꯂꯩꯇꯦ ꯑꯩꯈꯣꯏꯗꯤ ꯃꯤꯅ ꯇꯝꯃꯣ ꯇꯝꯃꯣ ꯍꯥꯏꯕꯒꯤ ꯇꯝꯕꯅꯦ ꯎꯝꯍꯨꯝ ꯍꯨꯝ
ꯢꯁ ꯢꯁ
ꯑꯁꯦꯡꯕꯗꯤ ꯑꯩ ꯀꯩꯅꯣ ꯕꯤ ꯕꯤ ꯑꯦ ꯇꯧꯒꯦ ꯇꯧꯕꯅꯦꯕꯀꯣ ꯍꯦꯛ ꯇꯨꯋꯦꯜꯐ ꯂꯣꯏꯕꯗꯣ ꯑꯗꯨꯅ ꯑꯩꯈꯣꯏ ꯏꯃꯨꯡ ꯍꯥꯏꯕ ꯇꯥꯔꯦ ꯑꯩꯈꯣꯏꯁꯦ ꯂꯣꯏꯃꯛ ꯇ꯭ꯔꯦꯅꯤꯡ ꯆꯠꯂꯦꯕ
ꯑꯥ
ꯑꯗꯨꯒꯤ ꯃꯣꯏ ꯃꯇꯧꯗꯣ ꯑꯃꯨꯛ ꯇꯝꯗ꯭ꯔꯗꯤ ꯍꯥꯏꯅ ꯏꯃꯥꯈꯣꯏꯅ ꯑꯃꯨꯛ ꯁꯤꯟꯕ ꯑ ꯀꯩꯅꯣ ꯇꯧꯕꯀꯣ
ꯎꯝ
ꯑꯗꯨꯒꯤ ꯑꯗꯨꯝ ꯇꯝꯈ꯭ꯔꯦ ꯑꯩꯁꯨ ꯋꯥꯅ ꯋꯥꯅ ꯇꯝꯈ꯭ꯔꯦ ꯍꯧꯖꯤꯛ
ꯍꯣꯏ ꯅꯪ ꯀꯩꯅꯣꯔꯣ ꯎꯝ ꯆꯍꯤ ꯀꯌꯥꯒꯤꯁꯨ ꯑꯦ ꯆꯍꯤ ꯀꯌꯥꯒꯤꯅꯣ ꯅꯪꯒꯤ ꯐꯥꯔꯃꯥꯁꯤꯗꯣ
ꯆꯍꯤ ꯃꯔꯤꯅꯦ
ꯑꯣ ꯎꯍꯨꯝ ꯑꯗꯣ ꯐꯥꯔꯃꯥꯁꯤꯗꯣ ꯑ ꯐꯥꯔꯃꯥꯁꯤꯗꯁꯨ ꯑꯗꯣ ꯑ ꯗꯤꯄ꯭ꯂꯣꯃꯥ ꯇꯣꯉꯥꯟꯕ ꯕꯤ ꯑꯦꯁ ꯁꯤ ꯇꯣꯉꯥꯟꯕ ꯑꯣꯏꯅ ꯂꯩꯕ꯭ꯔꯥ
ꯂꯩꯌꯦ ꯂꯩꯌꯦ
ꯑꯗꯣ ꯗꯤꯄ꯭ꯂꯣꯃꯥꯒꯤꯅ ꯆꯍꯤ ꯀꯌꯥ ꯁꯨꯕ
ꯑꯅꯤ
ꯑꯣ ꯑꯗꯣ ꯀꯔꯤ ꯗꯤꯐ꯭ꯔꯦꯟꯁ ꯂꯩꯒꯦ ꯑꯗꯣ ꯐꯥꯔꯃꯥꯁꯤ ꯗꯤꯄ꯭ꯂꯣꯃꯥꯒ ꯎꯝ ꯕꯤ ꯑꯦꯁ ꯁꯤꯒꯤꯗꯣ ꯑꯩꯗꯣ ꯑ ꯏꯅꯥꯎꯅꯨꯄꯥꯗꯨꯁꯨ ꯇꯝꯍꯟꯁꯦꯔꯅ ꯈꯟꯕꯀꯣ ꯃꯥꯗꯣ ꯑꯥꯔꯠꯁ ꯂꯧꯋꯦꯕ ꯑꯗꯨꯒꯤꯅ ꯑ ꯆꯍꯤ ꯑꯅꯤ ꯈꯛꯇ ꯑꯣꯏꯅ ꯗꯤꯄ꯭ꯂꯣꯃꯥꯒꯤꯗꯤ ꯑꯗꯣ ꯕꯤ ꯑꯦꯁ ꯁꯤꯒꯤꯅ ꯑꯦꯗꯚꯥꯟꯇꯦꯖ ꯑ ꯀꯃꯥꯏꯅ ꯌꯥꯝ ꯌꯥꯝꯒꯦ ꯀꯃꯥꯏꯅ ꯇꯧꯒꯦ
ꯑ ꯀꯩꯅꯣ ꯗꯤꯄ꯭ꯂꯣꯃꯥꯁꯤꯅꯀꯣ
ꯎꯝ
ꯀꯃꯥꯏ ꯍꯥꯏꯁꯤꯔ ꯑꯩꯈꯣꯏ ꯕꯤꯒꯗꯤꯕꯨꯗꯤ ꯄꯨꯂꯞꯅ ꯂꯥꯏꯁꯦꯟꯁꯄꯨꯗꯤ ꯐꯪꯉꯦꯕꯀꯣ
ꯑꯥ
ꯑꯗꯨ ꯑꯣꯏꯔꯁꯨ ꯃꯥꯒꯤ ꯂꯥꯏꯁꯦꯟꯁꯤꯡ ꯄꯋꯥꯔꯗꯣ ꯑꯗꯨꯒ ꯈꯦꯠꯅꯔꯛꯀꯅꯤꯕ ꯗꯤꯄ꯭ꯂꯣꯃꯥꯁꯤꯅ ꯅꯪꯅ ꯑꯆꯥꯄꯣꯠꯁꯦ ꯇꯔꯥ ꯂꯧ ꯑꯥ ꯗꯤꯄ꯭ꯂꯣꯃꯥ ꯁꯥꯔꯇꯤꯐꯤꯀꯦꯠꯇꯒꯤ ꯅꯪꯅ ꯑꯆꯥꯄꯣꯠ ꯇꯔꯥꯁꯦ ꯂꯧꯈ꯭ꯔꯦꯕꯀꯣ
ꯎꯝ
ꯑꯩꯈꯣꯏꯗꯤ ꯆꯥꯝꯃ ꯂꯧꯒꯦꯔꯥ ꯂꯤꯁꯤꯡ ꯑꯃ ꯂꯧꯒꯦꯔꯥ ꯌꯥꯏꯌꯦꯕ ꯕꯤꯗꯗꯤ
ꯑꯣ
ꯑꯗꯨ ꯑꯗꯨ ꯈꯦꯠꯅꯩ ꯍꯥꯏꯕꯗꯤ ꯑ ꯀꯃꯥꯏꯅ ꯍꯥꯏꯁꯤꯔ ꯑ ꯑꯥꯍꯝ ꯗꯤꯖꯤꯅ ꯑ ꯌꯥꯝ ꯃꯤꯅꯤꯃꯝ ꯑꯣꯏꯌꯦꯕ
ꯑꯣ
ꯃꯤꯅꯤꯃꯝ ꯑꯣꯏ ꯍꯥꯏꯗꯤ ꯅꯪ ꯍꯤꯗꯥꯛꯀꯨꯝꯕ ꯂꯧꯕꯗꯣ ꯑꯗꯨ ꯍꯥꯏꯕꯗꯤ ꯐꯤꯛꯁ ꯂꯩꯌꯦꯕꯀꯣ ꯑꯗꯨꯒꯤ ꯑꯗꯨꯒ ꯕꯤꯒꯤꯗꯤ ꯀꯩꯝ ꯂꯩꯇꯦꯕ ꯑꯗꯨꯒꯨꯝꯕꯗꯣ ꯑꯗꯨꯒ ꯕꯤꯅ ꯑꯩꯈꯣꯏꯅ ꯑꯣꯄꯣꯔꯆꯨꯅꯤꯇꯤ ꯑꯃꯨꯛ ꯐꯪꯉꯤꯁꯦ ꯀꯃꯥꯏꯅ ꯍꯥꯏꯖꯤꯔꯥ ꯍꯥꯏꯔꯗꯤ ꯑꯩꯈꯣꯏꯁꯦ ꯍꯥꯏꯌꯔ ꯏꯁꯇꯥꯗꯤꯁꯨ ꯌꯥꯏꯕ ꯑꯥ ꯀꯩꯅꯣ ꯐꯥꯎ ꯌꯥꯏꯕꯀꯣ ꯑꯥ ꯗꯣꯛꯇꯔ ꯑꯣꯐ ꯐꯥꯔꯃꯥꯁꯤ ꯐꯥꯎ ꯌꯥꯏꯕꯀꯣ
ꯍꯣꯏ ꯍꯣꯏ ꯑꯗꯨꯕꯨꯗꯤ ꯈꯪꯉꯦ
ꯑꯦ ꯑꯗꯨꯒ ꯁꯤ ꯗꯤꯄ꯭ꯂꯣꯃꯥ ꯂꯣꯏ ꯂꯣꯏꯔꯒ ꯑꯗꯨꯒ ꯕꯤ ꯑꯃꯨꯛ ꯇꯝꯒꯦ ꯍꯥꯏꯔꯗꯤ ꯆꯍꯤ ꯑꯃꯗꯤ ꯀꯠ ꯇꯧꯕꯅꯦꯕꯀꯣ ꯂꯦꯇꯔꯦꯜ ꯑꯦꯟꯇ꯭ꯔꯤꯗ ꯑꯗꯨꯈꯛꯅꯦ ꯀꯩꯅꯣ ꯗꯤꯄ꯭ꯂꯣꯃꯥꯒꯤ ꯑꯦꯗꯚꯥꯟꯇꯦꯖꯁꯦ
ꯎꯝ
ꯂꯥꯏꯁꯦꯟꯁꯄꯨꯗꯤ ꯆꯞ ꯃꯥꯟꯅ ꯈꯪꯗꯦꯗ ꯑꯩꯁꯨ ꯄꯥꯛꯇ ꯀꯩꯅꯣ ꯔꯤꯁꯥꯔꯁꯁꯦ ꯄꯥꯛꯅ ꯇꯧꯗꯦꯕꯀ‌ꯣ ꯑꯗꯨ ꯑꯣꯏꯔꯁꯨ ꯑꯗꯨꯗꯤ ꯕꯦꯁꯤꯛ ꯅꯣꯂꯦꯖꯅꯤꯅ ꯑꯗꯨ ꯑꯗꯨꯈꯛ ꯈꯪꯉꯦꯗ
ꯍ ꯍꯣꯏ ꯎꯝ ꯎꯝ
ꯎꯝ ꯇꯝꯅꯤꯡꯉꯦ ꯍꯥꯏꯕꯗꯣ ꯃꯥꯁꯨ ꯇꯝꯍꯜꯂꯣ ꯑꯗꯨꯝ ꯌꯥꯕꯅꯤ
ꯅꯠꯇꯦ ꯃꯥꯗꯤ ꯇꯝꯅꯤꯡꯉꯦ ꯍꯥꯏꯗꯦ ꯑꯩꯅ ꯇꯝꯍꯟꯒꯦ ꯇꯧꯕ
ꯍ‌ꯣꯍ‌ꯣꯏ ꯌꯥꯏ
ꯏꯅꯥꯎꯅꯨꯄꯥ ꯅꯣꯛꯅꯤꯡ
ꯍꯥꯏꯕꯗꯤ
ꯏꯃꯥ ꯃꯥ ꯍꯧꯖꯤꯛ ꯨꯄꯨꯗꯤ ꯀ꯭ꯂꯥꯁ ꯏꯂꯚꯦꯟ ꯀꯥꯔꯤꯌꯦ ꯑꯗꯨ ꯑꯣꯏꯔꯁꯨ ꯑꯩꯅ ꯕꯤꯐꯣꯔ ꯗ ꯄ꯭ꯂꯥꯟꯅꯤꯡ
ꯑꯣ ꯑꯣ ꯑꯣ ꯑꯣ ꯐꯩ ꯐꯩ ꯐꯩ ꯑꯗꯨ ꯑꯗꯨ ꯄ꯭ꯔꯤꯄ꯭ꯂꯥꯟ ꯇꯧꯕꯗꯨ ꯐꯖ ꯌꯥꯝ ꯐꯔꯕꯅꯦ
ꯃꯥꯅ ꯀꯩꯅꯣ ꯑꯥ ꯈꯪꯗꯦ ꯀꯔꯤ ꯇꯝꯍꯟꯁꯤꯔꯥ ꯈꯪꯗ꯭ꯔꯤ ꯎꯝ ꯃꯥꯅ ꯄꯥꯝꯕꯗꯤ ꯇꯣꯡꯉꯥꯜꯂꯦ ꯑꯗꯨ ꯑꯣꯏꯔꯁꯨ ꯈꯪꯗꯦ ꯈꯟꯒꯅꯤ ꯀꯔꯤꯅ ꯐꯒꯦꯔꯥꯗꯣ
ꯑꯩꯗꯤ ꯅꯨꯄꯥ ꯑꯃ ꯑꯣꯏꯅꯗꯤ ꯐꯖꯅ ꯂꯥꯏꯔꯤꯛ ꯄꯥꯒꯗꯧꯕ ꯑꯣꯏꯔꯗꯤ ꯑꯩꯗꯤ ꯕꯤ ꯑꯦ ꯂꯧꯔꯒ ꯀꯣꯝꯄꯤꯇꯤꯇꯤꯞ ꯑꯦꯛꯖꯥꯝ ꯊꯥꯕꯗꯣ ꯑꯗꯨ
ꯏꯁ ꯑꯗꯨ ꯅꯠꯇꯦ ꯃꯥꯗꯣ ꯑꯩꯅꯥꯎ ꯅꯨꯄꯥꯗꯣ ꯑꯗꯨꯃꯥꯏꯅ ꯇꯧꯗꯕ ꯈꯔ ꯈꯔ ꯀꯩꯅꯣ ꯇꯧꯕ ꯑꯗꯨꯒꯤ ꯈꯔ ꯃ ꯑꯥ ꯅꯣꯇꯤ ꯇꯧꯕꯗꯣ ꯈꯔ
ꯑꯩꯈꯣꯏꯁꯨꯅꯦ ꯆꯞ ꯃꯥꯟꯅꯩ ꯀꯩꯅꯣ ꯑ ꯑꯩ ꯂꯝ ꯌꯥꯝ ꯍꯦꯟꯕꯅꯦ ꯑꯗꯨ ꯑꯣꯏꯔꯁꯨ ꯎꯝ ꯁꯤꯒꯨꯝꯕꯗꯗꯤ ꯁꯣꯏꯍꯟꯗꯦꯕ ꯂꯥꯏꯔꯤꯛꯇꯗꯤ ꯑꯉꯥꯎꯕ ꯌꯥꯝ ꯁꯥꯕꯅꯦꯕꯀꯣ ꯑꯩꯈꯣꯏꯁꯨ
ꯎꯝ ꯑꯗ‌ꯣ ꯏꯅꯥꯎꯅꯨꯄꯥꯖꯨ ꯂ‌ꯦ ꯂꯩ ꯃꯃꯥ ꯃꯃꯥꯟꯅꯕꯈꯣꯏꯒ ꯆꯠꯂꯗꯤ ꯌꯥꯝ ꯍꯦꯟꯅ ꯂꯥꯡꯕꯗꯣ ꯑꯗꯨꯃꯥꯏꯅ ꯇꯧꯋꯦꯕ
ꯑꯣ ꯆꯞ ꯃꯅꯩꯗ
ꯍ ꯌꯨꯝꯗꯒꯤꯗꯤ ꯏꯃꯥꯈꯣꯏꯅ ꯆꯠꯊꯣꯛ ꯇꯨꯕꯤꯗ ꯀꯩꯅꯣ ꯑꯗꯨꯝ ꯇꯧꯕꯤ ꯁꯨꯇꯤ ꯂꯥꯛꯄ ꯀꯥꯟꯗꯅꯦ
ꯃꯃꯥꯟꯅꯕ ꯈꯣꯏꯅ ꯑꯗꯨꯝ ꯀꯥꯎꯕ ꯆꯠꯄ ꯆꯠꯄ ꯑꯗꯨꯝ ꯆꯠꯂꯦꯕꯀꯣ ꯑꯗꯨꯗ ꯑꯗꯨ ꯑꯣꯏꯔꯗꯤ ꯀꯩꯅꯣ ꯇꯧꯋꯦꯕ ꯂꯝ ꯍꯦꯜꯂꯦꯕ ꯑꯗꯨ ꯌꯨꯝꯗ ꯈꯛꯇ ꯑꯗꯨꯝ ꯊꯝꯕꯤꯔꯒ ꯏꯃꯥꯈꯣꯏꯅ ꯊꯕꯛ ꯀꯔꯤ ꯈꯔ ꯑꯗꯨꯝ ꯄꯤꯔꯗꯤ ꯀꯔꯤ ꯁꯇꯕꯤꯗ ꯑꯗꯨꯝ ꯐꯥꯏꯔꯒ ꯂꯩꯕꯅꯦꯕꯀꯣ ꯑꯗꯨꯒꯤꯅ
ꯀ꯭ꯂꯥꯁ ꯇꯨꯌꯦꯜꯐ ꯂꯣꯏꯔꯗꯤ ꯇ꯭ꯔꯦꯅꯤꯡꯒꯨꯝꯕ ꯍꯦꯛ ꯆꯠꯍꯜꯂꯗꯤ ꯐꯒ‌ꯔ ꯐꯥꯒꯦꯔꯥꯅ ꯈꯟꯕ ꯗꯨꯨꯒꯤꯅ‌ꯦꯗ ꯎꯝ ꯎ
ꯁꯥꯏꯟꯁ ꯂꯧꯔꯝꯃꯕꯗꯤ ꯈꯤꯇꯪ ꯀꯩꯅꯣ ꯁꯤ ꯀꯣꯔꯁꯤꯒꯨꯝꯕꯁꯤ
ꯎꯝ ꯑꯗꯨꯅꯦ ꯑꯩꯅ ꯁꯥꯏꯟꯁ ꯂꯥꯛꯑꯣ ꯍꯥꯏꯔꯒ ꯃꯥꯅ ꯑꯔꯆ ꯂꯧꯒꯦ ꯍꯥꯏꯌꯦ
ꯇꯥꯏꯟꯁꯤꯗꯤ ꯈꯤꯇꯪ ꯂꯝꯕꯤꯁꯦ ꯅꯨꯡꯉꯥꯏꯌꯦꯕ
ꯎꯝ ꯑꯗꯨꯅꯦ
ꯑꯥꯔꯠꯁꯅ ꯈꯤꯇꯪ ꯋꯥꯕꯅꯦ
ꯍꯣꯏ ꯂꯝꯕꯤꯗꯣ ꯑ ꯑꯥꯔꯖꯀꯤꯅ ꯂꯝꯕꯤ ꯈꯔ ꯋꯥꯔꯁꯨ ꯋꯥꯟꯁ ꯊꯕꯛꯇꯣ ꯐꯪꯔꯗꯤ ꯑꯃꯨꯛꯀ ꯁꯦꯂꯔꯤꯗꯣ ꯆꯥꯎꯕ
ꯍꯣꯏ ꯍꯣꯏ
ꯃꯣꯏꯒꯤꯗꯤ ꯊꯕꯛ ꯑꯆꯧꯕ ꯈꯛꯇ ꯑꯣꯏꯌꯦꯅ ꯁꯥꯏꯟꯁꯀꯤꯁꯨ ꯑ ꯆꯥꯎꯕ ꯌꯥꯝ ꯂꯩꯌꯦ ꯑꯗꯨ ꯑꯣꯏꯔꯁꯨ ꯑꯣ ꯂꯝꯕꯤ ꯌꯥꯝ ꯍꯦꯟꯅ ꯌꯥꯝꯕꯗꯣ ꯑꯥꯔꯠꯁꯇꯗꯒꯤ
ꯍꯥꯏꯕꯗꯤ ꯈꯤꯇꯪ ꯁꯤꯀ꯭ꯌꯣꯔꯠ ꯑꯣꯏꯗꯤ ꯑꯣꯏꯌꯦꯕꯀꯣ ꯀꯩꯅꯣ ꯁꯥꯏꯟꯁꯦ ꯅꯀꯣ ꯑꯗꯨꯒ ꯑꯥꯔꯠꯁꯅ
ꯆꯠꯅꯤꯡꯉꯁꯨ ꯆꯠꯄ ꯌꯥꯏ ꯅꯠꯇ꯭ꯔꯣ ꯁꯥꯏꯟꯁꯀꯤꯗꯤ
ꯑꯥꯔꯠꯁꯤꯗꯤ ꯑꯁ ꯊꯕꯛ ꯐꯪꯗ꯭ꯔꯗꯤ ꯑꯗꯨꯝ ꯀꯩꯅꯣ ꯇꯧꯔꯕꯅꯦꯕ
ꯍꯣꯏ
ꯑꯗꯨꯒꯤ ꯑꯩꯈꯣꯏꯅ ꯉꯝꯒꯅꯤ ꯍꯥꯏꯔꯗꯤꯀꯣ
ꯎꯝ
ꯀꯩꯝ ꯀꯥꯏꯗꯦꯕ ꯑꯗꯨ ꯎꯝ ꯈꯪꯗꯦꯗ ꯃꯥ ꯄꯥꯝꯕꯅꯦ ꯑꯗꯨꯗꯣ
ꯎꯝ
ꯅꯪꯗꯤ ꯍꯣꯔꯦꯟ ꯅꯨꯡꯗꯥꯡ